ꯍ ꯑ ꯑꯩꯅ ꯉꯥꯡꯉꯁꯨ ꯑꯗꯨꯝ ꯇꯥꯂꯣ
ꯇꯥꯏ ꯇꯥꯏ ꯇꯥꯞ꯭ꯔꯣ
ꯇ ꯇꯥꯏ ꯁꯥꯟꯖ ꯆꯕꯤ ꯀꯥꯏꯗ
ꯑꯁꯤꯒꯤꯗꯤ ꯁꯧ꯭ꯔꯤ ꯑꯣꯏꯅ ꯆꯥꯔꯦ
ꯑꯩꯁꯨ ꯃꯁꯤꯗꯤ ꯄꯁꯅꯤ ꯊꯁ ꯑ ꯀꯩꯗꯧꯔꯅꯣ ꯍꯧꯖꯤ ꯋꯥꯔꯤ ꯋꯥꯇꯥꯏ ꯇꯧꯕ ꯌꯥꯕ ꯀꯃ ꯑꯩꯁ ꯑꯉꯥꯡꯁꯤ ꯇꯥꯕ꯭ꯔꯣ
ꯇꯥꯏ ꯇꯥꯏ
ꯋꯥꯔꯤ ꯋꯥꯇꯥꯏ ꯁꯥꯟꯅꯕ ꯌꯥꯎꯕ ꯀꯩꯀꯩ ꯇꯧꯔꯝꯃꯤ ꯊꯕꯛ ꯁꯪꯕ ꯀꯃꯥꯏ ꯇ
ꯑ ꯌꯥꯅꯤ ꯁꯪ
ꯍꯦ ꯃꯔꯔꯨꯞꯁꯤ ꯀꯩ ꯀꯩ ꯋꯥ ꯅ ꯄꯤ
ꯑꯁ ꯁꯨꯝ ꯋꯥꯛꯀꯤꯡ ꯑꯌꯨꯕꯨ ꯆꯠꯄ ꯑꯗꯒꯤ ꯁꯨꯝ ꯀꯔꯤ ꯁꯨꯝ ꯇꯧꯋꯤ ꯌꯦꯨꯝꯒꯤ ꯊꯕꯛꯀ
ꯎꯝ ꯀꯩꯁꯨ ꯊꯣꯏꯗꯣꯛꯄ ꯍꯣꯠꯅꯈꯤꯗꯦꯅ bꯇꯥꯛꯇꯅꯦ ꯑꯗꯨꯗꯤ ꯉꯁꯤꯗꯤ ꯑ ꯃꯁꯨ ꯆ ꯇꯔ ꯍꯛꯆꯥꯡ ꯐꯕ ꯍꯥꯏꯕꯁꯤ ꯀꯌꯥꯝ ꯌꯥꯝꯅ ꯀꯅꯤ ꯑꯗꯨꯒ ꯍꯛꯆꯥꯡ ꯐꯕꯗ ꯀꯔꯤ ꯀꯔꯤ ꯆꯪꯏ ꯍꯥꯏꯕꯁꯤꯁꯨ ꯍꯥꯏ ꯐꯕꯤꯕ
ꯑꯥ ꯇ ꯇ
ꯉꯥꯡꯉꯤꯁꯤ ꯌꯥꯕ ꯅꯠꯇ꯭ꯔꯣ ꯀꯃꯥꯏꯅ ꯇꯧꯋꯤ
ꯑ ꯌꯦ ꯌꯥꯅꯦ
ꯑꯗꯨꯗꯤ ꯃꯔꯝ ꯁꯨꯝꯗꯧꯕꯅꯦ ꯑꯩ ꯍꯥꯟꯅ ꯑꯗꯨꯝ ꯍꯧꯖꯔꯛꯑꯒꯦ
ꯍꯣꯏ
ꯇꯥꯡ ꯐꯕ ꯍꯥꯏ ꯁꯤ ꯑꯩꯈꯣꯏꯒꯤꯔꯛ ꯑ ꯏꯥꯡ ꯐꯕꯅꯜꯂꯅꯤ ꯍꯥꯏꯕꯕꯁꯤ ꯀꯥꯎꯅꯔꯛꯂꯦ ꯍꯥꯏꯕ ꯇꯥꯔꯅꯦꯀꯣ ꯑꯗꯨꯝ ꯂꯣꯏꯅꯃꯛꯇꯤ ꯅꯠꯇꯦ ꯑ ꯁꯤꯒꯤ ꯃꯔꯛꯇ ꯃꯌꯥꯝ ꯁꯤꯒꯤ ꯃꯔꯛꯇ ꯑꯃꯅꯤ ꯑꯩꯈꯒꯤ ꯃꯁꯤꯥꯏꯗꯅ ꯑꯗꯨꯝ ꯅꯤꯌꯣꯝ ꯆꯨꯝꯅ ꯆꯠꯄꯁꯨ ꯌꯥꯎꯔ ꯁꯥꯁꯤꯦ ꯀꯩꯀꯩ ꯁꯥꯟꯅꯕꯤꯒꯦ ꯀꯃꯥꯏꯅ ꯇꯧꯗꯣꯏꯁꯤ ꯀꯩꯝ ꯁꯥꯟꯅꯗꯕꯅ
ꯑ ꯐꯣꯟ ꯀꯥꯎꯄꯅ ꯆꯂꯦ
ꯦ ꯍꯛꯆꯥꯡ ꯁꯥꯖꯦꯟ ꯈꯛꯇꯅ ꯑꯩꯈꯣꯏꯒꯤ ꯍꯛꯆꯥꯡ ꯐꯕ ꯑꯁꯤ ꯐ ꯌꯥꯔꯔ ꯍꯁꯁ ꯇꯧ ꯌꯥꯔ ꯑ
ꯌꯥꯔꯒꯗꯤ ꯍꯧꯔꯛꯀꯤ ꯍꯥꯏꯗꯤ ꯃꯅꯤꯡꯗ ꯑꯀꯣꯏꯕꯗ ꯂꯥꯡꯉꯤꯕ ꯈꯣꯠꯂꯤꯕꯁꯤꯡꯗꯨ ꯈꯤꯇꯪ ꯔꯒꯗꯤ ꯌꯥꯝ ꯅꯨꯡꯉꯥꯏꯖꯅꯤ ꯇꯥꯕꯗ ꯈꯤꯇꯪ ꯅꯨꯡꯉꯥꯏꯇꯕ
ꯑꯣ ꯑꯥ ꯋꯥ
ꯑ ꯑ ꯆꯥꯕ ꯊꯛꯄꯗ ꯆꯥꯕꯤꯕ ꯍꯥꯏꯕꯗꯤ ꯑ ꯃꯅ ꯐ ꯊꯁꯨ ꯀꯥꯏꯗꯤ ꯀ ꯑ ꯑꯁ ꯌꯥꯏ ꯪꯦꯔ ꯈꯔ ꯍꯥꯏꯩꯅ ꯍꯥꯏ ꯃꯗꯨꯗꯤ ꯊꯥꯗꯣꯛꯄ ꯉꯝꯗꯕꯒꯤ ꯊꯥꯗꯣꯛꯄ ꯉꯝꯗꯕꯗ ꯏ ꯑꯗꯨꯒ ꯑꯔꯣꯏꯕꯗ ꯆꯥꯕ ꯊꯛꯄꯒꯤ ꯃꯇꯥꯡ ꯑꯁꯤꯗ ꯑꯩꯈꯣꯏꯒꯤ ꯑꯐ ꯑꯣ ꯊꯨ ꯁ ꯆꯥꯕꯕꯁꯤ ꯌꯥ ꯐꯠꯇꯦ ꯍꯥꯏꯅ ꯁꯅ ꯆꯥꯕ ꯃꯇꯝꯗ ꯀꯥꯎꯒꯤ ꯁꯥꯁꯤ ꯍꯣꯏ ꯆ ꯁ ꯄꯩꯁꯦ ꯀꯥꯏ ꯐꯠꯇꯕ ꯌꯦꯟꯁꯥꯡꯅꯤ ꯍꯣꯏ ꯆꯨꯝꯃꯤ ꯕꯣꯏꯂꯔ ꯑꯁꯤ ꯌꯥꯝꯅ ꯐꯠꯇꯦ ꯃꯈꯣꯏ ꯑꯁꯤ ꯂꯣꯀꯦꯜꯒꯤ ꯌꯦꯟ ꯂꯩꯕꯥꯛ ꯈꯨꯜꯂꯛꯇ ꯐꯪꯂꯤꯕ ꯑꯩꯈꯣꯏꯒꯤ ꯃꯩꯇꯩ ꯌꯦꯟꯒꯨꯝꯕ ꯀꯣꯏꯂꯧꯁꯤ ꯆꯍꯥꯎꯒꯤ ꯆꯥꯡꯗ ꯁꯨꯝꯅ ꯆꯥꯕꯤꯕ ꯇꯥꯔꯒꯗꯤ ꯃꯍꯥꯛꯅ ꯀꯥꯟꯅꯕꯁꯨ ꯀꯌꯥ ꯑꯃ ꯄꯤ ꯑꯗꯨ ꯁꯝꯂꯞꯅ ꯁꯨꯝ ꯍꯥꯏꯖꯔꯛꯀꯦ ꯑꯩꯈꯣꯏꯒꯤ ꯑꯅꯣꯏꯕ ꯃꯤ ꯃꯌꯦꯡ ꯇꯥꯍꯟꯕꯤꯒꯦ ꯍꯥꯏꯔꯒꯗꯤ ꯃꯊꯕꯥꯛꯀꯤ ꯁꯔꯨꯛ ꯑꯁꯤ ꯅꯣꯡꯃꯗ ꯃꯁꯥꯒꯤ ꯋꯦꯠꯇꯨꯒ ꯌꯦꯡꯉꯕ ꯃꯇꯨꯡꯗ ꯆꯕ ꯌꯥꯊ ꯇꯦꯣꯏ ꯀꯪꯕ ꯑꯣꯏꯕꯇꯥꯔꯒꯅ ꯑꯩꯈꯣꯏ ꯄꯋꯥ ꯃꯈꯥꯏ ꯑꯃ ꯆꯥꯋꯦ ꯑ ꯈꯤꯇꯪ ꯑꯣꯏꯕ ꯑꯣꯏꯇꯥꯔꯒꯅ ꯄꯋꯥ ꯑꯃ ꯆꯥꯋ ꯑ ꯆꯥꯛ ꯆꯥꯛ ꯌꯥꯎꯍꯟꯕꯤꯗꯕꯤꯗ ꯆꯥꯕꯤꯕ ꯀꯩꯁꯨ ꯀꯥꯏꯗꯦ ꯃꯁꯤ ꯆꯥꯕꯗ ꯑꯩꯈꯣꯏ ꯍꯛꯆꯥꯡꯗ ꯁꯣꯛꯀꯗꯕ ꯈꯣꯠꯀꯗꯕ ꯀꯔꯤꯝꯇ ꯂꯩꯇꯦ ꯇꯨꯝꯗꯕ ꯈꯣꯠꯇꯕꯁꯨ ꯀꯔꯤ ꯀꯅ ꯁꯝꯅ ꯑꯗꯨꯗ ꯆꯥꯛ ꯌꯥꯝ ꯆꯥꯕꯗ ꯅꯣꯏꯍꯟꯕ꯭ꯔꯥ ꯍꯥꯏꯕꯁꯤ ꯉꯁꯨ ꯂꯥꯛꯂꯦ ꯑꯩꯈꯣꯏꯒꯤ ꯆꯨꯝꯃꯤꯃꯦ ꯆꯥ ꯍꯥꯏꯕꯁꯤ ꯀꯥꯔꯕꯣꯍꯥꯏꯗ꯭ꯔꯦꯠꯀꯤ ꯆꯥꯡꯅ ꯌꯥꯝꯅ ꯌꯥꯎꯕ ꯑꯗꯨꯒꯨꯝꯕ ꯃꯈꯜ ꯑꯃꯅꯤ ꯁꯔꯥꯏ ꯁ ꯁ ꯍꯦꯛꯇ ꯅꯣꯏꯒꯗꯕ ꯅꯠꯇꯦ ꯃꯗꯨꯗꯤ ꯣ ꯑꯩꯈꯣꯏꯅ ꯆꯥꯁꯤꯜꯂꯤꯕ ꯆꯥꯡꯗꯨꯒꯤ ꯃꯇꯨꯡ ꯏ ꯃꯇꯨꯡꯏꯟꯅ ꯑꯩꯈꯣꯏꯅ ꯑꯗꯨꯝ ꯃꯃꯥꯡ ꯇꯥꯍꯟꯈꯤꯕ ꯃꯇꯝꯗ ꯍꯛꯆꯥꯡꯗ ꯒꯥꯔꯤꯁꯤ ꯆꯥꯎꯈꯠ ꯀ ꯀ ꯑꯗꯨ ꯄꯊꯠꯄꯒꯤ ꯄꯣꯕꯣꯏ ꯆꯥꯔꯕ ꯃꯇꯨꯡꯗ ꯍꯛꯆꯥꯡ ꯁꯥꯖꯦꯟ ꯇꯧꯕꯩꯗꯕ ꯃꯣꯗ ꯆꯤꯂꯄꯅꯤ ꯑꯩꯒꯤ ꯃꯊꯛꯇ ꯄꯟꯖꯈ꯭ꯔꯤꯕꯁꯤꯡ ꯑꯁꯤ ꯃꯈꯣꯏꯒꯤ ꯆꯥ ꯊꯛ ꯆꯦꯛꯁꯤꯟꯅꯤ ꯑ ꯛꯇꯃꯛ ꯅꯠꯇ꯭ꯔꯦ ꯑꯩꯈꯣꯏꯒꯤ ꯄꯨꯟꯁꯤ ꯅꯨꯡꯁꯥꯡ ꯃꯥꯒꯤ ꯆꯞ ꯆꯥꯅ ꯇꯨꯝꯕ ꯍꯥꯏꯕꯁꯤ ꯌꯥꯝꯗ꯭ꯔꯕꯗ ꯄꯨꯡ ꯇꯔꯦꯠꯇꯒꯤ ꯇꯥꯜꯗꯒ ꯇꯨꯝꯃꯤꯕ ꯄꯨꯡ ꯇꯔꯦꯠ ꯇꯨꯝꯕ ꯃꯇꯝꯗ ꯍꯛꯆꯥꯡꯗ ꯑꯩꯈꯣꯏꯒꯤ ꯍꯦꯜꯗꯤ ꯑꯣꯏꯒꯅꯤ ꯀꯟꯈꯠꯀꯅꯤ ꯑꯗꯨꯒ ꯄꯨꯡ ꯅꯤꯄꯥꯟ ꯇꯨꯝꯕ ꯃꯇꯝꯗ ꯑꯩꯈꯣꯏꯒꯤ ꯐꯨꯟꯁꯤꯇ ꯀꯧꯋꯦ ꯄꯨꯡ ꯅꯤꯄꯥꯟꯨꯝꯕ ꯎ ꯏꯁꯥꯁꯨ ꯌꯥꯝꯅ ꯋꯥꯉꯅ ꯊꯕꯛ ꯀꯩꯁꯨ ꯇꯧꯗꯕ ꯋꯥꯔ ꯃꯁꯤ ꯄꯨꯡ ꯇꯔꯦꯠ ꯍꯥꯏ ꯇꯔꯦꯠ ꯇꯨꯝꯕꯤꯌꯨ ꯍꯥꯏꯗꯅ ꯑꯩꯈꯣꯏꯒꯤ ꯉꯁꯤꯒꯤ ꯅꯨꯡꯗꯥꯡꯒꯤ ꯄꯨꯡ ꯅꯤꯄꯥꯟꯗꯒꯤꯅ ꯍꯌꯦꯡ ꯑꯌꯨꯛꯀꯤ ꯄꯨꯡ ꯇꯔꯦꯠ ꯐꯥꯗ꯭ꯔꯤ ꯐꯥꯎꯕ ꯑꯗꯨ ꯇꯨꯝꯕꯨꯝꯕ ꯀ ꯊꯦꯡꯅ ꯇꯨꯝꯒꯦꯔꯥ ꯉꯟꯅ ꯇꯨꯝꯒꯦꯔꯥ ꯑꯍꯤꯡ ꯇꯨꯝꯗ꯭ꯔꯕꯁꯨ ꯀꯩꯁꯨ ꯀꯥꯏꯗꯦ ꯑꯗꯨꯕꯨ ꯑꯍꯥꯟꯕꯗꯗꯤ ꯑꯗꯨꯅ ꯑꯍꯤꯡꯗꯗꯤ ꯀꯩꯁꯨ ꯀꯥꯏꯗꯦ ꯥꯟꯐꯧ ꯄꯨꯡ ꯅꯤꯄꯥꯟꯃꯨ ꯇꯨꯝꯕꯤꯕ ꯇꯥꯔꯦ ꯃꯔꯝꯗꯤ ꯍꯣꯏ ꯉꯟꯅ ꯇꯨꯝꯗꯕ ꯌꯥꯗꯦ ꯍꯥꯏꯕ ꯂꯩꯇꯦ ꯊꯦꯡꯅ ꯇꯨꯝꯕ ꯇꯥꯔꯒꯗꯤ ꯊꯦꯡꯅ ꯍꯣꯠꯄꯤꯕ ꯃꯥꯒꯤ ꯃꯁꯤꯡꯗꯨ ꯈꯛꯇ ꯁꯨꯍꯟꯕꯤꯌꯨ ꯆꯠꯄ ꯊꯣꯛꯄꯗ ꯌꯥꯝ ꯄꯨꯔꯛꯑꯦ ꯑꯗ ꯃꯁꯤꯅꯤ ꯃꯁꯤꯁꯤꯡꯁꯤ ꯇꯧꯔꯒꯗꯤ ꯃꯔꯨꯞ ꯑꯩꯈꯣꯏ ꯍꯛꯆꯥꯡ ꯐꯕꯕꯁꯤ ꯑꯥ ꯋꯥꯔꯤ ꯋꯇꯥꯏ ꯇꯧꯕꯁꯤ ꯌꯥꯝ ꯅꯨꯡꯉꯥꯏꯖꯩ ꯑ ꯃꯔꯨ ꯑꯣꯏꯅ ꯉꯥꯡꯉꯤꯕꯁꯤ ꯇꯥꯕꯤꯌꯨ ꯌꯥꯗ꯭ꯔꯣ
ꯑ ꯇꯕꯤ
ꯃꯇꯥꯡ ꯑꯁꯤꯗ ꯑꯃꯨꯛ ꯃꯗꯨꯗꯤ ꯀꯥꯏꯅꯔꯁꯤꯅꯦ ꯃꯔꯨꯞ
ꯎꯝ
ꯅꯨꯡꯉꯥꯏꯖꯔꯦ ꯃꯔꯨꯞ ꯑꯗꯣꯝꯒꯤ ꯀ ꯊꯁꯦ ꯊꯗ ꯇꯔꯥꯕꯨꯁꯨ ꯑꯩ ꯁꯨꯝ ꯉꯥꯡꯍꯜꯂꯤ
ꯑ ꯍꯣꯀꯤ ꯃꯥꯊ
ꯇ꯭ꯔꯥꯏ ꯇꯉꯣꯟꯗ ꯅ ꯐꯪꯖꯗ ꯂꯩꯗ ꯑ ꯑꯩ ꯉ ꯅ ꯑꯗꯨ ꯃꯥꯅꯤ
ꯔ ꯀꯝ
ꯑ
ꯑ
ꯑ
ꯌꯥ ꯂꯩ ꯍ ꯑ